ꯎꯝ ꯇꯥꯕ꯭ꯔꯣ
ꯇꯥꯏꯌꯦ
ꯅꯊꯟꯗꯔꯣ ꯉꯁꯤꯗꯤ
ꯑꯈ‌ꯣꯏ ꯑꯍꯨꯝ ꯂꯩꯌꯦꯗ ꯂꯣꯏꯅ ꯇꯨꯝꯕꯒꯤ
ꯑꯣ ꯑꯩꯁꯨ ꯑꯁ ꯇꯨꯝꯕ ꯆꯥꯕ ꯇꯨꯝꯕ ꯆꯥꯕ ꯈꯛꯇ ꯑꯣꯏꯔꯝꯅꯤꯗ
ꯗꯨꯨꯅꯦ ꯄꯨꯟꯁꯤ ꯍꯥꯏꯁꯦ ꯍꯟꯗꯛꯁ‌ꯦ ꯅꯪ ꯀꯣꯜ ꯇꯧꯗ꯭ꯔꯗꯤ ꯑꯩꯁꯨ ꯇꯨꯝ ꯇꯨꯝꯒꯦꯔꯥ ꯈꯪꯗꯦ ꯍꯧꯖꯤꯛ
ꯀ‌ꯣꯜ ꯇꯧꯔꯛꯀꯦ ꯍꯖꯤꯛ
ꯅꯪꯒꯤꯗꯣ ꯀꯤ ꯑꯥ ꯀꯤꯌꯥꯝ ꯋꯥꯠꯂꯤꯒꯦ
ꯋꯥꯠꯇ꯭ꯔꯦ ꯑꯩꯒꯤ ꯑꯩꯒꯤ ꯇ꯭ꯋꯦꯟꯇꯤ ꯅꯥꯏꯟ ꯁꯨꯔꯦ ꯍꯧꯖꯤꯛ ꯊꯥꯔꯇꯤ ꯁꯨꯒꯗꯕꯅꯦ
ꯑꯣ ꯂꯥꯁꯅꯤꯅ ꯑꯗꯨꯗꯤ
ꯑꯣꯝ ꯊꯥꯔꯇꯤ ꯊꯥꯔꯇꯤꯗꯒꯤ ꯂꯥꯁꯔ
ꯎꯝ
ꯑꯣ
ꯂꯥꯁ ꯑꯣꯏꯈ꯭ꯔꯦ ꯑꯗꯣ ꯃꯣꯏ ꯑꯃꯨꯛ ꯍꯥꯞꯀꯦ ꯍꯥꯏꯅ ꯉꯥꯏꯍꯥꯛ ꯀ꯭ꯂꯥꯏꯔꯒꯦ ꯑꯗꯣ ꯉꯥꯏꯁꯦ ꯍꯥꯞꯄꯗꯣ꯫
ꯍꯌꯦꯡꯕꯨ ꯉꯥꯏꯕ ꯉꯝꯗ꯭ꯔꯦ ꯑꯈꯏꯗꯤ꯫
ꯆꯥꯛꯗꯤ ꯆꯥꯛꯈ꯭ꯔꯕ꯭ꯔꯣ꯫
ꯆꯥꯔꯦ ꯉꯁꯥꯏ ꯑꯩ ꯅꯪꯒꯤ
ꯏꯃꯥꯟꯅꯕꯤ ꯑ ꯅꯪꯒꯤ ꯅꯃꯥꯟꯕꯤꯗ ꯀꯣꯜ ꯇꯧꯔꯕꯗꯣ ꯑꯩꯗꯤ ꯆꯥꯕ ꯂꯣꯏꯔꯦ꯫
ꯑꯣ꯫ ꯑꯣ ꯑꯣ ꯀꯨꯏꯈ꯭ꯔꯦꯅ ꯑꯗꯨ
ꯎꯝ ꯅꯣꯏꯗꯤ ꯁꯤꯡꯖꯨ ꯁꯦꯝꯃꯦ ꯍꯥꯏꯕꯗꯣ꯫
ꯎꯝ ꯁꯤꯡꯖꯨ ꯁꯦꯝꯔꯒ ꯆꯥꯛ ꯆꯥꯕ ꯑꯈꫭꯏꯏꯗꯤ꯫
ꯑꯩꯗꯤ ꯑꯗꯨꯋꯥꯏꯗꯨꯒꯤ ꯆꯥꯛ ꯆꯥꯕ ꯂꯣꯏꯔꯦꯡ
ꯑꯁꯤ ꯉꯁꯤꯁꯨ ꯋꯥꯛꯀꯤꯡ ꯆꯠꯇꯣꯏꯔꯣ꯫
ꯈꯪꯗꯦꯗ ꯉꯔꯥꯡꯗꯣ ꯑꯩꯈꯣꯏꯗꯣ ꯆꯤꯡ ꯀꯥꯥꯁꯔꯥꯅ ꯂꯥꯛꯄꯗꯣ ꯁꯟꯗꯦ ꯑꯣꯏꯕꯅꯤꯅ ꯃꯤ ꯌꯥꯝꯃꯟꯗꯅ
ꯉ ꯑ ꯆꯠꯇꯦꯕ ꯑꯗꯣ ꯁꯤꯡꯖꯨ ꯊꯔꯣꯠꯗꯒꯤ ꯂꯧꯔꯒ ꯁꯤ ꯄꯣꯅꯤ ꯐꯥꯔꯝꯗ ꯂꯥꯛꯑꯒ ꯑꯃꯨꯛ ꯆꯥꯔꯒ ꯑꯗꯨꯝ ꯍꯟꯈ꯭ꯔꯦ ꯑꯈꯣꯏ꯫
ꯁꯇꯔꯗꯦꯒ ꯁꯟꯗꯦꯗꯤ ꯃꯤ ꯌꯥꯝꯕꯅꯤꯅ ꯇꯥꯜꯂꯦ꯫
ꯎꯝ꯫
ꯌꯨꯝ ꯂꯩꯃꯟꯗꯅ ꯕꯣꯔꯤꯡ ꯆꯨꯋꯦꯅ ꯑꯗꯨꯝ ꯊꯣꯛꯄꯅꯤꯗ꯫
ꯈꯣꯏꯁꯨ ꯑꯗꯨꯝꯃꯥꯏꯅ ꯇꯧꯕꯅꯦ ꯕꯣꯔꯤꯡ ꯌꯥꯝ ꯆꯨꯋꯦ꯫ ꯏꯂꯦꯛꯇ꯭ꯔꯔꯤꯛꯁꯨ ꯂꯥꯛꯇꯦ꯫
ꯀꯅꯥ ꯀꯅꯥꯔꫭ
ꯏꯃꯥꯅꯕꯤ ꯑꯃꯥꯗꫭ꯫
ꯀꯥꯂꯨꯗꯤ ꯇꯨꯝꯔꯒ ꯂꯩꯑꯦ ꯍꯧꯖꯤꯛꯇꯤ꯫
ꯑꯩ ꯑꯩꯁꯨ ꯅꯨꯄꯤ ꯅꯨꯄꯤꯒꯤ ꯅꯝꯕꯔ ꯌꯥꯝ ꯂꯧꯔꯦ꯫
ꯌꯥꯎꯔꯝꯅꯤ ꯍꯣꯏ ꯅꯨꯄꯥꯁꯤꯡꯗꯣ ꯏꯃꯥꯟꯅꯕ ꯈꯔꯁꯨ ꯎꯝ ꯑꯍꯣꯏ ꯏꯃꯥꯟꯅꯕ ꯈꯔ ꯂꯩꯌꯦꯕ ꯑꯗꯨ ꯀꯣꯜ ꯇꯧꯑꯣ ꯍꯥꯏꯔꯒ ꯅꯨꯄꯥꯕꯨꯗꯤ ꯀꯣꯜ ꯇꯧꯅꯤꯡꯗꯦ ꯍꯥꯏꯌꯦ꯫ ꯋꯥ ꯊꯣꯛꯇꯕꯒꯤꯔꯥ ꯈꯪꯗꯦ꯫
ꯍꯣꯏ ꯎꯝ ꯅꯨꯄꯥꯈꯣꯏꯅ ꯅꯨꯄꯥꯗ ꯇꯧꯔꯗꯤ
ꯋꯥꯔꯤ ꯂꯤꯅꯤꯉꯥꯏ ꯂꯩꯇꯦꯗꯅꯥ꯫
ꯑꯩꯗꫭ ꯑꯩꯗꯤ ꯑꯩꯒꯤ ꯃꯔꯨꯞ ꯉꯥꯛꯇꯅꯦꯗ ꯑꯗꯨꯝ ꯀꯣꯜ ꯇꯧꯕ꯫
ꯑꯩꯁꯨ꯫ ꯅꯪꯒ ꯔꯣꯖꯒ ꯃꯤ ꯃꯔ ꯃꯔꯤ ꯃꯉꯥꯗꯤ ꯇꯧꯋꯦ
ꯃꯤ ꯑꯩ ꯃꯤ ꯈꯪꯗꯕ ꯑꯩꯅ ꯇꯧꯕꯁꯦ ꯑꯍꯨꯝ ꯃꯔꯤꯒꯨꯝꯕ ꯉꯥꯛꯇ ꯑꯣꯏꯔꯝꯃꯤ
ꯑ
ꯁꯨꯛ ꯈꯪ ꯈꯪꯗꯅꯕ ꯇꯧꯕꯗꯨ ꯑꯩꯈꯣꯏꯗꯣ ꯄꯥꯏꯕ ꯌꯥꯝꯕꯅꯤꯅ ꯑꯗꯨꯝ ꯋꯥꯔꯤ ꯂꯤꯅꯤꯉꯥꯏꯗꯤ ꯑꯗꯨꯝ ꯂꯩꯥꯛꯌꯦꯒ
ꯎꯝ ꯅꯨꯡꯁꯥꯁꯦ ꯑꯗꯨꯝ ꯁꯥꯗ꯭ꯔꯣ ꯅꯣꯏ ꯏꯝꯐꯥꯜꯒꯤ
ꯍꯧꯖꯤꯛꯇꯤ ꯌꯥꯝ ꯁꯥꯕ ꯑꯣꯏꯗꯦꯗ ꯑꯩꯈꯣꯏꯗꯤ ꯅꯨꯡꯗꯥꯡꯗꯤ ꯑꯣ ꯑꯗꯨꯝ ꯍꯧꯖꯤꯛꯇꯤ ꯂꯩꯕ ꯅꯨꯡꯉꯥꯏꯌꯦ ꯅꯨꯡꯗꯥꯡꯗꯅꯤ ꯋꯥꯕꯗꯣ
ꯑꯩꯈꯣꯏ ꯑꯩꯈꯣꯏꯗꯤ ꯆꯞ ꯃꯥꯟꯅꯩ ꯅꯨꯡꯗꯥꯡꯁꯨ ꯅꯨꯡꯊꯤꯜꯁꯨ ꯁꯥꯏ
ꯅꯨꯡꯗꯥꯡꯗ ꯆꯥꯛ ꯊꯣꯡꯗ꯭ꯔꯗꯤ ꯑꯗꯨꯝ ꯅꯨꯡꯉꯥꯏꯅꯤ ꯑꯗꯨ ꯑꯣꯏꯔꯁꯨ ꯆꯥꯛ ꯊꯣꯡꯗ꯭ꯔꯗꯤ ꯑꯁ ꯌꯥꯗꯦ ꯑꯗꯨꯒꯤ
ꯑꯩꯒꯤ ꯀꯥꯁꯨ ꯑꯗꯨꯃꯥꯏꯅ ꯇꯧꯋꯦ ꯃꯁꯥꯅ ꯑꯩꯒꯤ ꯀꯥꯗꯤ ꯈꯔ
ꯑ
ꯎꯝ
ꯍꯂ‌ꯣ
ꯑꯗꯨꯒ ꯅꯨꯡꯗꯥꯡꯒꯨꯝꯕ ꯑꯌꯨꯛꯀꯨꯝꯕ ꯊꯣꯡꯉꯗꯤ ꯑꯁ ꯐꯖꯔ‌ꯦ
ꯑꯩꯗꯤ ꯆꯥꯛ ꯊꯣꯡꯕ ꯍꯦꯛ ꯂꯣꯏꯔꯒ ꯔꯨꯕꯅꯤ
ꯎꯝ ꯆꯥꯛ ꯊ‌ꯣꯡ ꯊꯣꯡꯕ ꯂꯣꯏꯔꯗꯤ ꯑꯁ ꯂꯥꯏꯕ ꯌꯥꯅꯕꯅꯤꯅ ꯑꯁꯤ ꯉꯥꯏꯌꯣ ꯀꯦ ꯍꯪꯀꯦ ꯁꯨ ꯄꯥꯏꯕ ꯅꯠꯇ꯭ꯔꯣ ꯁꯤꯦ
ꯈꯪꯗꯦ
ꯀꯜꯂꯨꯒ ꯉꯔꯥꯡꯗꯣ ꯃꯣꯏ ꯑꯃꯤꯗ‌ꯣ ꯋꯥꯔꯤ ꯁꯥꯥꯕꯅꯦ ꯄꯥꯏꯅꯤꯡꯉ‌ꯦ ꯍꯥꯏꯔꯒ ꯁꯤ ꯅꯔꯦ ꯊꯁꯇꯁꯨ ꯑꯩ ꯀꯤꯕꯅꯦ ꯍꯥꯏꯅ ꯄꯥꯏ ꯃꯥꯅ ꯔꯤꯄ꯭ꯂꯥꯏ ꯄꯤꯔꯛꯄ
ꯑꯣ
ꯄꯥꯏ ꯑꯣꯅ ꯍꯥꯏꯈꯤꯕꯅ‌ꯦ ꯃꯤ ꯌꯥꯝꯗꯤ ꯐꯥꯔꯦ
ꯑꯥ
ꯂꯥꯏꯔꯤꯛ ꯄꯥꯔꯒ ꯂꯩꯕ꯭ꯔꯣ ꯅꯪ ꯅꯨꯡꯗꯥꯡꯗ
ꯍꯥꯡꯗꯦ ꯍꯥꯏ ꯍꯥꯡꯗꯦ ꯍꯥꯏꯕ ꯅꯠꯇ꯭ꯔꯣ ꯉꯔꯥꯡꯗꯁꯨ
ꯍꯥꯥ
ꯅꯪ ꯂꯥꯏꯔꯛ ꯄꯥꯕ꯭ꯔꯕ ꯅꯨꯡꯗꯥꯡꯗ
ꯄꯥꯗ‌ꯦ ꯄꯥꯗ‌ꯦ
ꯀꯔꯤꯒꯤ ꯁꯪꯗꯕ꯭ꯔꯥ ꯑꯗꯣ ꯑꯣ ꯅꯨꯄꯤꯒꯤꯁꯨ ꯃꯇꯝ ꯄꯤꯗ꯭ꯔꯗꯤ ꯌꯥꯗꯕꯀ꯭ꯔꯣ
ꯃꯠꯇꯦ ꯑꯩ ꯅꯨꯄꯤ ꯂꯩꯇꯦ
ꯁ ꯅꯆꯤꯟꯗ‌ꯣ ꯊꯤꯅꯨꯗ ꯅꯍꯥꯟꯗꯤ ꯂꯩꯕ ꯅꯠꯇ꯭ꯔꯣ
ꯅꯍꯥꯟꯗꯤ ꯂꯥꯛꯑꯦ ꯑꯗꯣ ꯀꯨꯏꯃꯟꯕꯒꯤ ꯏꯟꯇꯔꯦꯁ ꯂꯥꯛ ꯇꯧꯕ
ꯑꯁ ꯄꯛꯇ꯭ꯔꯦꯍꯦ ꯂꯣꯏꯔꯦ ꯃꯁꯛ ꯐꯖꯩꯌꯦꯅ ꯅꯪꯒꯤ ꯅꯨꯄꯤꯗꯣ
ꯍꯩꯁ ꯅꯪ ꯈꯪꯕ꯭ꯔꯥꯅꯦ
ꯎꯋꯦ ꯍꯣꯏ ꯃꯥ ꯃꯁꯥ ꯀꯅꯥꯔꯔ ꯎꯠꯍꯜꯂꯦ ꯑꯩꯉꯣꯟꯗ
ꯑꯦ ꯑꯗꯨꯗꯤ ꯑꯇꯣꯞꯄ ꯑꯣꯏꯅꯤ
ꯈꯪꯗꯦ ꯔꯦꯛꯂꯣꯡꯒꯤ ꯅꯨꯄꯤꯅꯦ ꯍꯥꯏꯔꯒ ꯗꯦꯕꯤꯠ ꯅꯨꯄꯤꯅꯦꯅ ꯀꯔꯤꯒꯤ ꯇꯣꯄ꯭ꯔꯥꯀꯣ ꯄꯥꯉꯦ ꯍꯦ ꯑꯁ ꯂꯣꯏꯔꯦꯍꯦ ꯅꯣꯏ ꯅꯨꯄꯥꯁꯤꯡꯕꯨꯗꯤ ꯀꯤꯔꯦꯗꯥ ꯑꯗꯨ ꯑꯗꯨꯒꯨꯝꯕ ꯍꯥꯏꯔꯤꯗꯤ
ꯅꯠꯇꯦ ꯑꯩꯈꯣꯏ ꯑꯩꯈꯣꯏꯅꯤꯗꯤ ꯑꯗꯨꯝ ꯕ꯭ꯔꯦꯛ ꯂꯧꯕꯅꯤꯗ
ꯕ꯭ꯔꯦꯛ ꯂꯥꯎꯕꯗꯤ ꯑꯩꯗꯤ ꯊꯥꯖꯗꯦꯀꯣ ꯀꯔꯤꯒꯤ ꯕ꯭ꯔꯦꯛ ꯂꯥꯎꯕ꯭ꯔꯥ ꯍꯥꯏꯅ ꯅꯨꯡꯁꯤꯔꯗꯤ
ꯅꯨꯡꯁꯤꯕꯨꯗꯤ ꯅꯨꯡꯁꯤꯌꯦ ꯑꯗꯣ ꯕ꯭ꯔꯦꯛ ꯊꯥ ꯈꯔ ꯊꯝꯒꯦꯅ ꯊꯝꯕꯅꯦꯕ
ꯑꯗꯨꯕꯨꯅꯦ ꯑꯩꯅ ꯉꯥꯛꯄꯗꯣ ꯀꯃꯥꯏꯅ ꯅꯨꯡꯁꯤꯔꯒ ꯕ꯭ꯔꯦꯛ ꯊꯝꯕ꯭ꯔꯥꯅ
ꯈꯣꯏꯗꯤ ꯑꯗꯨꯒꯨꯝꯕ ꯍꯥꯏ ꯇꯦ ꯀꯣ
ꯅꯪꯁꯨ ꯑꯗꯨ ꯀꯠ__ ꯅꯪ ꯅꯍꯥꯟ ꯅꯪꯁꯨ ꯅꯪꯒꯤ ꯆꯤꯛꯂꯩꯌꯦ ꯍꯥꯏꯅꯦ
ꯀꯅꯥ ꯍꯥꯏꯕ꯭ꯔꯣ ꯎꯝ
ꯑꯦ ꯏꯀꯥꯏꯕ꯭ꯔꯣꯅꯦ ꯑꯩꯉꯣꯟꯅ
ꯀꯅꯥ ꯍꯥꯏꯕ꯭ꯔꯣꯕ ꯑꯗꯣ ꯕꯅꯤꯗ
ꯃꯤꯅ ꯍꯥꯏꯔꯛꯏꯅꯦ
ꯀꯂꯨꯅ ꯍꯥꯏꯕ꯭ꯔꯥ
ꯀꯂꯨꯅ ꯅꯠꯇꯦ ꯑꯁ ꯑꯩ ꯑꯥ ꯑꯩ ꯑꯗꯨꯝ ꯈꯪꯉꯦꯗ ꯅꯪ ꯅꯪ ꯅꯪꯒꯤ ꯁꯇꯥꯢꯜꯗꯣ ꯌꯦꯡꯔꯀꯣ ꯑꯦ ꯃꯥꯁꯨꯑꯗꯨꯗꯤ ꯅꯨꯄꯥ ꯐꯪꯈ꯭ꯔꯕ ꯃꯥꯜꯂꯦꯅ ꯑꯩꯁꯨ ꯈꯟꯕꯅꯦ ꯑꯗꯨ ꯍꯪꯉꯦ ꯍꯥꯏꯌꯦꯕꯒꯣ ꯑꯩꯁ__
ꯅꯨꯄꯥꯗꯤ ꯅꯨꯄꯥꯗꯤ ꯂꯩꯌꯦ ꯍꯣꯏ
ꯃꯤ ꯃꯆꯥꯗꯤ ꯅꯨꯄꯥ ꯂꯩꯕꯅꯤꯅ ꯑꯁ
ꯅꯡꯁꯨ ꯂꯥꯏꯌꯦꯅ ꯍꯣꯏꯁꯨ ꯕ꯭ꯔꯦꯛ ꯈꯔ ꯊꯝꯔꯒ ꯑꯅꯧꯕ ꯑꯃꯨꯛ ꯉꯥꯍꯥꯛꯇꯪ ꯑꯣꯏꯔꯁꯨ ꯇꯧꯁꯦꯔꯥ ꯈꯪꯗꯦꯗ ꯅꯨꯡꯁꯤꯌꯦꯅ ꯕ꯭ꯔꯦꯛ ꯈꯔ ꯂꯧꯔꯒ
ꯑꯩꯗꯤ ꯑꯗꯨꯝ ꯕ꯭ꯔꯦꯛ ꯂꯧꯋꯤꯗ ꯅꯨꯄꯤ ꯈꯨꯗꯤꯡ ꯂꯣꯏ ꯅꯨꯄꯤ ꯈꯨꯗꯤꯡ
ꯁꯤꯗꯕꯒꯤ ꯅꯤꯗꯥ ꯑꯗꯣ ꯅꯨꯡꯁꯤꯔꯗꯤ ꯀꯃꯥꯏꯅ ꯕ꯭ꯔꯦꯛ ꯊꯝꯒꯗ꯭ꯔꯣ
ꯑꯩ ꯑꯩ ꯅꯨꯡꯁꯤꯕꯁꯦ ꯅ ꯂꯤꯔꯗꯤꯀꯣ ꯁꯦꯟꯇꯦꯛꯁ ꯑꯃ ꯑꯅꯤ ꯑꯍꯨꯝ ꯃꯔꯤ ꯂꯤꯅꯤꯉꯥꯏ ꯂꯩꯌꯦ
ꯑꯁ ꯑꯩꯈꯣꯏ ꯀꯨꯟꯒꯤ ꯅꯨꯄꯤ ꯑꯗꯨꯝ ꯂꯧꯑꯣꯗ
ꯑꯩꯈꯣꯏꯒꯤ ꯈꯨꯟ ꯅꯨꯄꯤꯗꯣ ꯂꯩꯅꯦ ꯅꯍꯥꯟ ꯇꯧꯕꯗꯨꯁꯨ ꯌꯥꯗꯦ ꯑꯗꯨꯗꯤ ꯀꯅꯥ ꯂꯩꯌꯦ
ꯑꯗꯨ ꯑꯣꯏꯔꯁꯨ ꯃꯥ ꯈꯛ ꯃꯥ ꯈꯛꯇ ꯅꯠꯇꯦꯅ ꯇꯥꯎꯔꯣ ꯅꯣꯏ ꯑꯅꯤ ꯄꯥꯛꯀꯅꯤ ꯍꯣꯏ
ꯅꯥꯏ ꯌꯥꯗꯦ ꯍꯥꯏ
ꯍꯥꯏꯕꯤ ꯍꯥꯏꯕꯤꯒꯦ ꯑꯩꯈꯣꯏꯅꯁꯨ
ꯄꯩꯁꯥꯄꯤꯒꯤꯗꯨꯗꯤ ꯅꯣꯏꯒꯤꯁꯨ ꯅꯣꯏꯅ ꯍꯥꯏꯕꯤꯒꯦ ꯍꯥꯏꯔꯗꯤꯀꯣ ꯅ ꯁꯤꯡꯟꯖꯨ ꯒꯨꯝꯕꯥ
ꯑꯦꯁ ꯄꯤꯗ꯭ꯔꯁꯨ ꯌꯥꯏꯑꯌꯦ
ꯂꯤꯗꯦꯂꯤ ꯐꯖ ꯐꯖꯕ ꯂꯩꯔꯝꯒꯅꯤ ꯃꯣꯏꯗꯤ
ꯑꯩꯈꯣꯏ ꯔꯣꯁꯄꯨ ꯂꯧꯒꯦ ꯍꯥꯏꯔꯣ ꯑꯗꯨꯗꯤ
ꯔꯣꯁꯇꯤꯕꯥꯅꯤ ꯅꯨꯡꯁꯤꯔꯝꯕꯅꯦ ꯅꯍꯥꯟꯗ
ꯉꯔꯥꯡꯗꯣ ꯃꯤꯖꯥꯗꯥꯡꯒꯤ ꯅꯨꯄꯤꯗ ꯎꯑꯦ ꯆꯔꯆꯇ ꯑꯩꯈꯣꯏꯒꯤ ꯖꯨꯅꯤꯌꯔꯅꯦꯕ ꯃꯥꯥꯗꯣ
ꯑꯌꯨꯛ ꯑꯩꯗꯤ ꯈꯪꯗꯦ
ꯑꯣ ꯑꯣꯌꯦ ꯉꯔꯥꯡꯗꯣ ꯈꯣꯏ
ꯈꯪꯈ꯭ꯔꯕ ꯑꯣ ꯔꯣꯁ ꯔꯣꯁ ꯀꯃꯥꯏꯅ ꯍꯥꯏꯕ꯭ꯔꯥ
ꯍꯥꯏꯗꯦꯗ ꯑꯩꯅ ꯍꯥꯏ ꯍꯥꯏꯕꯤꯕ ꯑꯈꯣꯏꯗꯣ ꯎꯝ ꯃꯅꯨꯡꯗ ꯆꯪꯒꯦ ꯇꯧꯕ ꯃꯇꯝꯗ ꯃꯣꯏꯁꯨ ꯂꯥꯛ ꯄꯥꯗꯨꯒꯤ ꯑꯩꯅ ꯍꯥꯏꯕꯤꯕ ꯃꯥꯒꯤ ꯅꯨꯄꯤꯅꯤꯅ
ꯃꯥꯗ ꯁꯥꯎꯍꯥꯜꯂꯤꯀꯣ ꯃꯥꯗꯤ ꯁꯥꯎꯕꯗꯤ ꯁꯥꯎꯗꯦꯀꯣ
ꯁꯥꯎꯗꯦꯗ ꯍꯣꯏ ꯀꯃꯥꯏꯅ ꯁꯥꯎꯒꯅꯤ ꯁꯥꯎꯅꯤꯡꯉꯥꯏ ꯂꯥꯏꯇꯦꯅ ꯁꯥꯎꯐꯝ ꯊꯣꯛꯇꯦ
ꯃꯥꯁꯨ ꯅꯨꯡꯁꯤ ꯅꯨꯡꯁꯤꯕꯅꯤꯅ ꯑꯇꯣꯞꯄꯗ ꯑꯣ ꯀꯥꯟꯅꯥ ꯃꯥꯁꯨ ꯁ ꯄꯨꯛꯅꯤꯡꯗ
ꯀꯔꯤꯅꯣ ꯃꯥꯗꯤ ꯍꯥꯟꯈ꯭ꯔꯅꯤꯗ ꯍꯣꯏ
ꯑꯗꯨꯁꯨ ꯎ ꯃꯅꯨꯡꯗꯗꯤ ꯑꯃ ꯂꯩꯔꯝꯒꯅꯤꯗ
ꯑꯗꯣ ꯍꯣꯏ ꯑꯗꯨꯅꯦ ꯃꯅꯨꯡꯗꯗꯤ ꯑꯗꯨꯝ ꯈꯟꯈ꯭ꯔꯅꯦꯕ ꯃꯗꯤ ꯑꯠ ꯃꯥ ꯃꯥ ꯑꯇꯣꯞꯄ ꯅꯨꯡꯁꯤꯔꯁꯨ ꯑꯗꯨꯃꯥꯏꯅ ꯈꯟꯈ꯭ꯔꯅꯤꯗ ꯈꯪꯗꯦ ꯈꯪꯗꯦ
ꯑꯗꯨꯃꯥꯏ ꯇꯧꯔꯤꯔ ꯇꯧꯔꯣꯏꯔ
ꯍꯥꯏ ꯈꯜꯂꯝꯒꯅꯤ ꯈꯜꯂꯝꯒꯅꯤ ꯈꯟꯗ꯭ꯔꯗꯤ ꯃꯤ ꯅꯠꯇ꯭ꯔꯦ
ꯎꯝ ꯅꯪꯁꯨ ꯑꯗꯨꯃꯥꯏꯅ ꯇꯧꯕ꯭ꯔꯥ
ꯑꯩꯗꯤ ꯍꯣꯏ ꯑꯗꯨꯃꯥꯏꯅꯗꯤ ꯇꯧꯋꯦꯗ
ꯎꯕ ꯐꯪꯗ꯭ꯔꯦ ꯑꯩꯒꯤ ꯐꯥꯔꯁꯇꯗꯤ
ꯑꯈꯣꯏ ꯈꯨꯟꯒꯤ ꯃꯤꯗꯨꯗꯤ ꯐꯥꯔꯁ ꯑꯣꯏꯔꯝꯃꯣꯏꯅ
ꯎꯝ ꯅ ꯐꯔꯁ ꯅꯠꯇꯦ ꯅꯍꯟ ꯑꯩ ꯕꯥꯖꯔ ꯊꯦꯡꯅꯩꯌꯦ
ꯀꯔꯤꯕ
ꯅꯍꯥꯟ ꯑꯩ ꯕꯖꯥꯔ ꯆꯠꯀꯦꯅ ꯊꯣꯛꯄ ꯃꯥꯁꯨ ꯂꯝꯕꯤꯗ ꯆꯠꯄ
ꯑꯁ ꯅꯣꯏ ꯑꯅꯤ ꯎꯅꯕ꯭ꯔꯣ ꯈꯨꯝꯕ꯭ꯔꯣ
ꯈꯨꯝꯗꯦ
ꯑꯣ
ꯃꯥꯏ ꯂꯐ ꯑꯥꯏ ꯗꯣꯟ ꯂꯥꯏꯛ
ꯃꯤꯒꯤ ꯄ꯭ꯔꯣꯄꯥꯔꯇꯤꯗ ꯑꯩꯅ ꯀꯃꯥꯏꯅ
ꯑꯗꯨ ꯑꯣꯏꯔꯁꯨ ꯋꯥꯗꯤ ꯈꯨꯝꯕ ꯌꯥꯏꯅ